ꯇꯥꯕ꯭ꯔꯣ
ꯍꯜꯂꯣ ꯇꯥꯏ
ꯑꯧ ꯇꯥꯏꯀꯣ
ꯑꯝ ꯇꯥꯏ
ꯑꯥ ꯑꯁ ꯀꯩꯗꯧꯔꯤꯅꯣ
ꯀꯩꯁꯨ ꯇꯧꯗꯦ
ꯁꯨꯝ ꯄꯣꯊꯥꯔꯒ ꯂꯩꯕꯅꯦꯀꯣ
ꯀꯔꯤ
ꯁꯨꯝ ꯄꯣꯊꯥꯔꯒ ꯂꯩꯕꯅꯦꯕ
ꯑꯥꯎ ꯄꯣꯊꯥꯔꯒ ꯂꯩꯔꯦ
ꯑꯗꯨꯗꯤ ꯏꯕꯥꯅꯤ ꯑ ꯑꯩꯅ ꯍꯪ ꯑꯩꯅ ꯍꯪꯒꯦ ꯅꯪꯅ ꯄꯥꯎꯈꯨꯝ ꯄꯤꯕꯗꯣ ꯇꯧꯁꯦꯀꯣ
ꯍꯣꯏ ꯍꯣꯏ ꯌꯥꯏꯌꯦ ꯍꯪꯉꯣ ꯍꯪꯉꯣ ꯄꯥꯎꯈꯨꯝ ꯄꯤꯒꯦ
ꯄꯥꯎꯈꯨꯝ ꯄꯤꯌꯨꯀꯣ ꯐꯖꯅ ꯄꯤꯔꯛꯑꯣ ꯑꯩ ꯑ
ꯄꯤꯄꯤꯒꯦ
ꯀꯩꯅꯣꯝꯃ ꯂꯩꯔꯦ ꯄꯨꯈ꯭ꯔꯤ ꯑꯃꯁꯦ
ꯑꯥ
ꯄꯨꯈ꯭ꯔꯤ ꯌꯥꯝ ꯆꯥꯎ ꯄꯨꯈ꯭ꯔꯤ ꯌꯥꯝ ꯆꯥꯎꯗꯤ ꯆꯥꯎꯔꯦꯀꯣ ꯑꯗꯨ ꯄꯨꯈ꯭ꯔꯤꯗꯣ
ꯑꯥ
ꯇꯨ ꯄꯨꯈ꯭ꯔꯤ ꯌꯥꯝ ꯆꯥꯎꯕ ꯃꯅꯨꯡꯗ ꯄꯨꯈ꯭ꯔꯤꯒꯤ ꯃꯌꯥꯏꯗ ꯁꯦꯝꯗꯣ
ꯑꯥ
ꯁꯦꯝ ꯑꯃꯁꯦ ꯇꯥꯎꯔꯒ ꯂꯩꯕ
ꯑꯥ
ꯑꯗꯣ ꯑꯗꯨ ꯅꯨꯄꯥ ꯑꯃꯅ ꯎꯔꯦꯕ
ꯑꯥ
ꯅꯨꯄꯥ ꯑꯃꯅ ꯎꯕꯗ ꯑꯗꯣ ꯅꯨꯄꯥ ꯑꯃꯅ ꯎꯕꯁꯦ ꯃꯥꯗꯣ ꯃꯈꯨꯠꯅ ꯇꯧꯒꯦ ꯇꯧꯕꯗ ꯃꯈꯨꯠꯅꯁꯨ ꯌꯧꯗ꯭ꯔꯕ
ꯎꯝ
ꯑꯗꯨꯒ ꯃꯥꯗꯣ ꯖꯍꯥꯖ ꯊꯧꯖꯤꯜꯂꯒ ꯂꯧꯒꯦ ꯇꯧꯕꯗꯨ ꯖꯍꯥꯖꯁꯨ ꯊꯧꯖꯤꯟꯕ ꯌꯥꯗꯕ
ꯎꯝ
ꯑꯗꯨꯒ ꯃꯥ ꯏꯔꯣꯏꯔꯒ ꯏꯔꯣꯏꯔꯒ ꯆꯪꯉꯒ ꯂꯧꯒꯦ ꯇꯧꯕꯁꯨ ꯌꯥꯗꯕ
ꯎꯝ
ꯑꯗꯨꯗꯤ ꯀꯃꯥꯏꯅ ꯇꯧꯕ ꯇꯥꯔꯦ ꯀꯃꯥꯏꯅ ꯂꯧꯕ ꯇꯥꯔꯦ ꯑꯗꯨ ꯁꯦꯝꯗꯣ
ꯄꯨꯨꯡꯈ꯭ꯔꯤ ꯃꯌꯥꯏꯁꯤꯗ ꯑꯦꯄꯜ ꯂꯩꯔꯦꯕꯀꯣ
ꯍꯣꯏ
ꯑꯗꯨꯒ ꯅꯨꯄꯥꯁꯤꯅ ꯆꯩ ꯑꯃ ꯄꯥꯏꯔꯒ ꯂꯧꯒꯦ ꯍꯥꯏꯕꯁꯨ ꯌꯥꯗꯕ
ꯑ
ꯑꯗꯨꯒ ꯍꯤꯗ ꯇꯣꯡꯉꯒ ꯂꯧꯒꯦ ꯍꯥꯏꯕꯁꯨ ꯌꯥꯗꯕ
ꯑꯥ
ꯑꯗꯨꯒ ꯏꯔꯣꯏꯔꯒ ꯆꯪꯒꯦ ꯆꯪꯉ ꯏꯔꯣꯏꯔꯒ ꯆꯪꯉꯒ ꯂꯧꯒꯦ ꯍꯥꯏꯕꯁꯨ ꯌꯥꯗꯕ
ꯑ
ꯑꯗꯨꯏꯗꯤ ꯃꯩ ꯌꯥꯗꯕ ꯑꯗꯨꯗꯤ ꯃ
ꯑ
ꯂꯩꯔꯤꯕ ꯂꯩ ꯑ ꯄꯨꯈ꯭ꯔꯤ ꯃꯌꯥꯏꯗ ꯂꯩꯔꯤꯕ ꯑꯦꯄꯜꯗꯣ
ꯑꯣ
ꯑꯦꯄꯜꯗꯣ ꯑꯦꯄꯜ ꯑꯣꯏꯔꯝ ꯑꯦ ꯑꯦꯄꯜ ꯑꯣꯏꯔꯝꯃꯔꯣꯏꯌꯦ
ꯑ ꯂꯥꯂꯦ ꯑꯗꯨꯗꯤ
ꯀꯃꯥꯏꯅ
ꯖꯍꯥꯖ ꯊꯧꯖꯤꯟꯕ ꯌꯥꯗꯕ ꯍꯥꯏꯕꯗꯤ ꯄꯨꯈ꯭ꯔꯤꯗ ꯂꯨꯗꯕꯒꯤ ꯖꯍꯥꯖ ꯊꯧꯖꯤꯟꯕ ꯌꯥꯗꯕꯒꯤꯅꯦꯕ
ꯌꯥꯔꯦ ꯅꯪꯅ ꯐꯨꯄꯨ ꯃꯥꯅ ꯄꯨꯈ꯭ꯔꯤ ꯑꯆꯧꯕ ꯂꯩꯌꯦ ꯍꯥꯏꯔꯦ ꯑꯗꯨꯅ ꯄꯨꯈ꯭ꯔꯤ ꯑꯆꯧꯕ ꯂꯩꯔꯗꯤ
ꯄꯨꯈ꯭ꯔꯤ ꯆꯥꯎꯋꯦ ꯍꯥꯏꯔꯁꯨ ꯄꯨꯈ꯭ꯔꯤꯗ ꯂꯨꯋꯦ ꯂꯨꯗꯦꯗꯤ ꯍꯥꯏꯗꯦꯗꯅ
ꯑꯗꯨꯗꯤ ꯃꯥ ꯃꯈꯣꯡꯒ ꯆꯥꯡꯒ ꯂꯧꯕ ꯇꯥꯕꯅꯦꯕ ꯑꯗꯨ ꯄꯣꯠꯇꯣ
ꯍꯣꯏꯅꯦ ꯅꯪ ꯅꯪ ꯅꯪ ꯅꯪꯅ ꯍꯥꯏꯔꯤꯕꯁꯤꯅ ꯑꯃꯥꯅ ꯅꯪ ꯅꯪꯒꯤ ꯃꯟꯁꯦꯠꯇꯣ ꯅꯠꯇ꯭ꯔꯣ ꯍꯣꯏ ꯅꯪꯅꯗꯤ ꯄꯨꯈ꯭ꯔꯤꯗꯣ ꯆꯥꯎꯋꯦ ꯍꯥꯏꯔꯦ ꯑꯩꯈꯣꯏꯒꯤ ꯋꯥꯈꯜꯁꯤꯅ ꯈꯜꯂꯤꯁꯤꯅ ꯄꯨꯈ꯭ꯔꯤꯗꯣ ꯆꯥꯎꯔꯗꯤ ꯄꯨꯈ꯭ꯔꯤ ꯆꯥꯎꯔꯗꯤ ꯄꯨꯈ꯭ꯔꯤꯗꯤ ꯂꯨ ꯑꯦ ꯀꯩꯅꯣ ꯇꯧꯐꯝ ꯑꯥ ꯂꯨꯐꯝ ꯊꯣꯛꯑꯦꯕ ꯑꯩꯈꯣꯏꯒꯤ ꯋꯥꯈꯜꯗꯨꯅ ꯑꯗꯨꯅꯦꯕ
ꯑꯥ
ꯑꯗꯨ ꯅꯪ ꯅꯪ ꯅꯪꯅꯗꯤ ꯄꯨꯈ꯭ꯔꯤꯗꯣ ꯆꯥꯎꯋꯦ ꯍꯥꯏꯔꯦ ꯆꯥꯎꯋꯦ ꯍꯥꯏꯔꯕꯅꯤꯅ ꯄꯨꯈ꯭ꯔꯤꯗꯣ ꯑꯃꯨꯛ ꯏꯁꯤꯡꯗꯣ ꯂꯨꯗꯦ ꯍꯥꯏꯔꯦꯕ ꯅꯪꯅ ꯀꯣ ꯌꯥꯏ
ꯑꯥ
ꯅꯪꯒꯤꯁꯨ
ꯌꯥꯕꯅꯤ ꯌꯥꯕꯅꯤ ꯑꯗꯨꯝ ꯈꯔꯥ ꯇꯧꯔꯛꯀꯅꯤ ꯑꯣ ꯆꯥꯛ ꯆꯥꯔꯕꯣ ꯅꯣꯏꯗꯤ
ꯆꯥꯔꯦ
ꯀꯔꯤ ꯃꯊꯦꯜꯕꯨ ꯁꯥꯏꯕꯤꯔꯒꯦ
ꯑꯩꯈꯣꯏ ꯀꯥꯡꯁꯣꯏ ꯑꯣꯏꯅ ꯁꯥꯏꯕꯤꯔꯦꯕ ꯑꯗꯣꯝꯕꯨ ꯀꯔꯤ ꯃꯊꯦꯜꯕꯨ ꯁꯥꯏꯕꯤꯔꯕ
ꯑꯩ ꯉꯥꯁꯤꯗꯤ ꯌꯦꯔꯨꯝ ꯏꯔꯣꯟꯕꯁꯦ ꯁꯥꯏꯕꯤꯈ꯭ꯔꯦ
ꯑꯦ ꯑꯦ ꯌꯦꯔꯨꯝꯕꯨ ꯏꯔꯣꯝꯕ ꯆꯥꯕ ꯌꯥꯕ꯭ꯔꯥ ꯍꯥꯏꯁꯦ
ꯍꯣꯏ ꯑꯩꯒꯤ ꯈꯛꯇꯒꯤꯗꯤ ꯑꯗꯨꯝ ꯌꯥꯝ ꯃꯥꯜꯅ ꯏꯔꯣꯟꯕꯗꯨꯕꯨ ꯌꯦꯔꯨꯝ ꯑꯃꯥ ꯊꯥꯗꯔꯗꯤ ꯂꯣꯏꯔꯦ ꯀꯩ ꯑꯗꯨꯁꯨ ꯌꯦꯔꯨꯝ ꯏꯔꯣꯟꯕ ꯍꯥꯏꯔꯗꯤ ꯂꯣꯏꯔꯦ
ꯑꯣ ꯑꯗꯨꯃꯥꯏꯅ ꯇꯧꯕ ꯑꯣꯏꯔꯦ
ꯑꯥ
ꯃꯥꯍꯤ ꯌꯥꯎꯗ꯭ꯔꯣ ꯍꯥꯏꯖꯦ
ꯏꯔꯣꯟꯅꯗꯤ ꯃꯥꯍꯤ ꯌꯥꯎꯔꯣꯏꯗ ꯑꯂꯨꯅ ꯉꯝꯕꯅꯤꯅ ꯑꯗꯨꯝ ꯑꯂꯨ ꯏꯔꯣꯟꯕ ꯍꯥꯏꯕꯁꯤꯁꯨ ꯌꯥꯏ ꯌꯦꯔꯨꯝ ꯌꯦꯔꯨꯝ ꯑꯃꯥ ꯆꯝꯐꯨꯠ ꯇꯧꯔꯒ ꯊꯥꯗꯔꯁꯨ ꯌꯦꯔꯨꯝ ꯃꯅꯨꯡ ꯑꯦ ꯏꯔꯣꯟ ꯃꯅꯨꯡꯗ ꯊꯥꯗꯈ꯭ꯔꯗꯤ ꯌꯦꯔꯨꯝ ꯏꯔꯣꯟꯕ ꯍꯥꯏꯇꯥꯔꯦꯗꯅ
ꯅꯠꯇꯦ ꯌꯦꯔꯨꯝ ꯏꯔꯣꯝꯕ ꯍꯥꯏꯕꯁꯤꯗꯤ ꯇꯣꯠꯈꯥꯏꯔꯒ ꯏꯔꯣꯜꯂꯤꯔꯥ ꯅꯠꯇ꯭ꯔꯒ ꯃꯇꯨꯝ ꯃꯇꯨꯝ ꯏꯔꯣꯜꯂꯤꯔꯕ
ꯍꯣꯏ ꯃꯇꯨꯝ ꯃꯇꯨꯝ ꯏꯔꯣꯜꯅꯤ ꯅꯣꯏ ꯆꯥꯗ꯭ꯔꯤꯕꯣ
ꯑꯩꯈꯣꯏꯒꯤ ꯑꯂꯨꯒ ꯌꯦꯔꯨꯝꯒ ꯏꯔꯣꯟꯕ ꯍꯥꯏꯕꯁꯤꯗꯤ ꯆꯥꯗ꯭ꯔꯤꯗ ꯉꯥꯁꯤꯅ ꯑꯍꯥꯟꯕ ꯇꯥꯏꯗ
ꯑ ꯆꯥꯔꯝꯈꯤꯔꯣꯏꯌꯦ ꯑꯩꯁꯨ ꯉꯥꯁꯤꯅ ꯑꯍꯥꯟꯕꯅꯦ ꯆꯥꯔꯤꯁꯦ
ꯍꯥꯎꯔꯝꯃꯅꯤꯌꯦ ꯑꯗꯨꯗꯤ
ꯍꯥꯎꯋꯦ ꯍꯣꯏ
ꯑꯂꯨꯒꯤ ꯃꯍꯥꯎꯅꯤ ꯃꯣ ꯃꯣꯔꯣꯛꯀꯤ ꯃꯍꯥꯎꯅꯦ ꯌꯦꯔꯨꯝꯒꯤ ꯃꯍꯥꯎꯅꯦ ꯏꯌꯥꯟ ꯌꯥꯅꯔꯒ ꯍꯥꯎꯔꯝꯃꯅꯤꯌꯦ꯫
ꯆꯥꯔꯤꯕ ꯄꯨꯈꯝꯗꯣ, ꯀꯩ ꯍꯥꯏꯁꯤꯔ ꯍꯥꯎꯃꯟꯗꯅ ꯄꯨꯈꯝ ꯐꯥꯎ ꯀꯩ ꯀꯃꯥꯏ ꯍꯥꯏꯁꯤꯔ ꯍꯣꯜ ꯂꯩꯔꯦ ꯍꯥꯏꯕ ꯇꯥꯔꯦꯅꯦ꯫ ꯅꯣꯏꯗꯤ ꯀꯅꯥ ꯀꯅꯥ ꯂꯩꯔꯤꯅꯣ? ꯍꯜꯂꯣ! ꯇꯥꯕ꯭ꯔꯣ? ꯇꯥꯕ꯭ꯔꯣ?